ꯍꯜꯂꯣ
ꯇꯥꯕ꯭ꯔꯣ
ꯍꯜꯂꯣ ꯇꯥꯏꯌꯦ ꯇꯥꯏ
ꯀꯃꯥꯏ ꯀꯃꯥꯏꯅ ꯇꯧꯅꯔꯒꯦ ꯇꯣ ꯑꯩꯅꯤꯅꯦ
ꯎꯝ ꯑꯗꯨꯝ ꯂꯩꯔꯤ ꯅꯨꯡꯉꯥꯏ
ꯑꯥ ꯀꯩꯅꯣꯁꯦ ꯍꯧꯖꯤꯛꯀꯥꯟꯁꯦ ꯀꯩ ꯀꯩ ꯍꯣꯠꯅꯔꯤꯒꯦ
ꯇꯔꯕꯣ
ꯎꯝ ꯑꯩꯈꯣꯏꯒꯤ ꯑꯩꯈꯣꯏ ꯅꯨꯄꯤꯁꯨ ꯀꯩꯅꯣ ꯇꯧꯔꯤ ꯍꯧꯖꯤꯛꯀꯥꯟꯁꯤ ꯊꯕꯛ ꯉꯥꯏꯍꯥꯛ ꯉꯥꯏꯍꯥꯛ ꯍꯥꯡꯕꯗ
ꯄꯤꯁꯣꯔ ꯆꯠꯀꯥꯟꯁꯤ
ꯀꯦꯟꯗꯜ ꯁꯥꯔꯤꯌꯦ ꯀꯦꯟꯗꯜ ꯁꯨꯝ ꯃꯇꯝ ꯂꯦꯟꯕ ꯑꯣꯏꯅ
ꯑꯦꯗꯟ ꯁꯨꯝ ꯁꯥꯔꯒ ꯑꯅꯛꯄ ꯗꯨꯀꯥꯟꯁꯤꯡꯗ ꯊꯥꯕ ꯑꯗꯣ ꯍꯧꯖꯤꯁꯦ
ꯑꯣ ꯌꯥ
ꯎꯝ ꯂꯝꯕꯤꯁꯦ ꯕꯦꯔꯥ ꯀꯥꯕꯒꯤ
ꯕꯦꯔꯥ ꯀꯥꯕꯒꯤ
ꯑꯇꯩ ꯄꯣꯠ ꯆꯩ ꯄꯨꯊꯣꯛꯄ
ꯄꯣꯠ ꯆꯩ ꯄꯨꯊꯣꯛꯄ ꯁꯤꯒꯨꯝꯕꯁꯦ
ꯌꯥꯗꯗꯅ ꯄꯣꯠ ꯑꯩꯈꯣꯏꯒꯤ ꯀꯦꯟꯗꯜ ꯁꯥꯕꯗ ꯆꯪꯕ
ꯀꯦꯟꯗꯜ ꯁꯥꯕ ꯆꯪꯕ ꯄꯣꯠ ꯆꯩꯁꯤꯡ ꯅꯤꯡꯊꯤꯅ ꯃꯔꯥꯡ ꯀꯥꯏꯅ ꯎꯝ ꯑꯣ
ꯎ
ꯍꯣꯢꯅꯦ ꯍꯧꯖꯤꯛꯀꯥꯟꯁꯦ ꯄꯣꯠꯁꯦ ꯑꯃꯨꯛ ꯂꯥꯛ ꯑꯃꯨꯛ ꯂꯥꯛꯇ ꯄꯣꯠꯁꯦ ꯈꯔ ꯃꯔꯥꯀꯥꯏ ꯀꯥꯏꯕ ꯋꯥꯠꯂꯦ
ꯗꯨꯀꯥꯟ
ꯑꯗꯣ ꯅꯣꯡꯃꯗ ꯀꯌꯥꯝ ꯀꯌꯥꯝꯗꯤ ꯁꯥꯏ
ꯑ ꯑꯗꯨꯝ ꯇꯔꯥ ꯀꯨꯟ ꯑꯗꯨꯅ ꯁꯥꯔꯗꯤ ꯗꯖꯟ ꯀꯨꯟꯊ꯭ꯔꯥ ꯅꯤꯐꯨꯗꯤ ꯑꯗꯨꯝ ꯁꯥꯏꯗ ꯑꯗꯨꯗ ꯑꯉꯥꯡ ꯑꯄꯤꯛꯄ ꯆꯦꯟꯕ ꯈꯥꯡ ꯑꯃ ꯑꯃ ꯑꯃꯁꯨꯝ ꯈꯔ ꯀꯥꯏꯊꯣꯛꯑꯒ ꯑ ꯃꯃꯟꯗꯤ ꯁꯥꯕꯖꯥꯠꯅꯤ ꯗꯨꯀꯥꯟ ꯑꯌꯥꯝꯕ ꯍꯧꯔꯤꯁꯦ ꯄꯣꯠ ꯃꯈꯜ ꯑꯌꯥꯝꯕ ꯂꯥꯛꯇꯗꯅ ꯇꯧꯔꯤꯅꯤ ꯂꯝꯕꯤ ꯕꯦꯔ ꯀꯥꯕꯒꯤ ꯃꯔꯨ ꯑꯣꯏꯅ ꯑꯩꯒꯤ ꯃꯅꯤꯄꯨꯔꯒꯤꯗꯤ ꯃꯤꯁꯦ ꯍꯥꯏꯋꯦ ꯑꯅꯤ ꯈꯛꯇ ꯑꯣꯏꯕꯅꯤꯅ ꯂꯝꯕꯤ ꯑꯅꯤꯄ ꯂꯝꯕꯤ ꯆꯤꯡꯅꯕ ꯑꯦꯅꯤ ꯄ꯭ꯔꯣꯕ꯭ꯂꯦꯝ ꯑꯃ ꯂꯥꯛꯄꯗ ꯑꯇꯩ ꯍꯦꯛꯇ ꯐꯪꯗꯕꯤ ꯇꯧꯋꯦꯕ
ꯎꯝ
ꯀꯁꯤꯟꯕꯅ ꯑꯗꯨꯒꯤ ꯄ꯭ꯔꯣꯕ꯭ꯂꯦꯝꯗꯨꯃ ꯂꯩꯔꯤ ꯑꯗꯨꯒ
ꯑꯗꯨꯏ ꯅꯪ ꯁꯥꯕꯅ ꯁꯥꯕ꯭ꯔꯥ
ꯑꯣ ꯈꯨꯠꯅ ꯁꯥꯕꯅꯦ ꯈꯨꯠꯅ ꯁꯥꯕ ꯍꯥꯏꯁꯦ ꯃꯣꯏꯒꯤ ꯍꯩꯅꯅꯕ ꯁꯠꯆꯥꯗꯣ ꯑꯗꯨ ꯂꯩꯔꯒ
ꯑꯥꯎ
ꯑꯗꯨꯝ ꯍꯩꯔꯒ ꯑꯗꯩꯩ ꯀꯛꯑꯒ ꯑꯗꯒꯤ ꯑꯁꯣꯏ ꯑꯉꯥꯝ ꯆꯦꯛ ꯇꯧꯔꯒ
ꯇꯧꯔꯒ
ꯄꯦꯛꯀꯤꯡ ꯇꯧꯕꯅꯤ ꯈꯨꯨꯠꯄꯨꯗꯤ ꯆꯪꯈ꯭ꯔ ꯄꯣꯠꯅꯤꯗ
ꯆꯪꯈ꯭ꯔ ꯄꯣꯠꯅꯤꯗ ꯎꯝ ꯃꯥꯅꯦ
ꯑꯗꯨꯕꯨ
ꯑꯗꯨꯕꯨꯗꯤ ꯊꯕꯛ ꯑꯝ ꯇꯧꯔꯗꯤ ꯑꯗꯨꯝ ꯁꯤꯟꯕ ꯈꯣꯠꯄꯁꯦ ꯍꯦꯛꯇ ꯆꯪꯉꯤꯅꯦ
ꯃꯥꯅꯤ
ꯃꯥꯅꯤ ꯃꯇꯝ ꯍꯥꯡꯕꯥꯗ
ꯎꯝ ꯏꯃꯥꯟꯅꯕ ꯑꯃ ꯂꯩ
ꯏꯃꯥꯟꯅꯕꯗꯨ ꯂꯩ
ꯀ꯭ꯔꯕꯥꯔꯁꯤꯕꯨ
ꯀ꯭ꯔꯕꯥꯔꯁꯤꯕꯨ ꯑꯩꯈꯣꯏꯒꯤ ꯕꯤꯖꯤꯅꯦꯁꯁꯤꯕꯨ ꯀꯔꯝꯕꯅꯣ
ꯑꯗꯒꯤ ꯍꯩ ꯀꯃꯥꯏꯅ ꯇꯧꯒꯦꯅ ꯍꯪ ꯀꯥꯟꯗ
ꯒꯦꯅ ꯍꯪꯉꯥꯀꯥꯟꯗ
ꯃꯥꯒꯤ ꯃꯥꯒꯤ
ꯃꯥꯒꯤ ꯃꯥꯒꯤ
ꯗꯨꯀꯥꯟꯗꯨꯒꯤ ꯖꯒꯥ ꯍꯥꯏꯕ ꯑꯃꯁꯨ ꯂꯩꯔꯦ ꯑꯗꯨ ꯅꯠꯇꯥꯕ ꯗ ꯃꯅꯨꯡꯒꯤ ꯑꯣꯏꯕ ꯁꯦꯟ ꯊꯨꯝꯒꯤ ꯑꯗꯒꯤ ꯄꯣꯠ ꯆꯩꯩ ꯊꯥꯗꯣꯛ ꯊꯥꯖꯤꯟꯒꯤ ꯁꯤꯗꯤ ꯂꯣꯟ ꯆꯞ ꯃꯥꯟꯅꯩ ꯍꯥꯏ
ꯂꯣꯏ ꯆꯞ
ꯀꯔꯕꯥꯔꯁꯤ ꯄꯤꯛꯄꯥ ꯑꯣꯏꯒꯦꯔꯥ ꯑꯆꯧꯕ ꯑꯣꯏꯒꯦꯔꯥ ꯇꯧꯒꯗꯣꯔꯤꯕ ꯄ꯭ꯔꯣꯁꯦꯁꯇꯨꯗꯤ ꯆꯞ ꯃꯥꯟꯅꯩ ꯑꯗꯨꯒ ꯃꯥꯒꯤ ꯄꯩꯁꯥꯒꯤ ꯚꯣꯂꯨꯝ ꯆꯥꯎꯕ ꯄꯤꯛꯄ ꯑꯗꯨꯅ ꯑꯃꯥ ꯑꯣꯏꯈ꯭ꯔꯥꯀꯥꯟꯗ ꯌꯥꯅꯕꯩ ꯇꯧꯔꯤꯅꯦ
ꯈꯤꯇꯪ ꯈꯤꯇꯪ ꯊꯥꯗꯔꯒ ꯇꯣꯡꯕ ꯌꯥꯝ ꯊꯥꯗꯔꯒꯅ ꯌꯥꯝ ꯇꯣꯡꯕ
ꯃꯥꯅꯤ
ꯑꯗꯨꯒꯤ ꯄꯣꯠꯇꯨꯗ ꯁꯥꯟꯅꯔꯛꯄꯩ ꯋꯥꯅꯤ ꯑꯉꯥꯡꯈꯩꯗꯤ ꯀꯃꯥꯏ ꯇꯧꯔꯤ ꯁ꯭ꯀꯨꯜ ꯀꯥꯟꯅꯔꯕꯣ
ꯑꯥ ꯁ꯭ꯀꯨꯜꯁꯦ ꯁ꯭ꯀꯨꯜ ꯈꯔꯥ ꯑꯃꯥꯅ ꯍꯧꯔꯦ ꯑꯗꯨꯕꯨ ꯑꯩꯒꯤ ꯏꯆꯥ ꯑꯅꯤꯗꯨꯗꯤ
ꯀꯥꯗ꯭ꯔꯤ ꯍꯌꯦꯡ ꯍꯪꯆꯤꯠ ꯅꯤꯡꯊꯧꯀꯥꯕ ꯁ꯭ꯋꯥꯏꯗꯒꯤ ꯀꯥꯕ ꯍꯧꯅꯔꯅꯤ
ꯅꯤꯡꯗꯧ ꯀꯥꯕ ꯁꯥꯏꯗꯩ
ꯑꯥ ꯀꯥꯂꯦꯟ ꯑꯣꯏꯕꯅꯤꯅ
ꯎꯝ
ꯑꯥ ꯋꯥꯔꯤ ꯁꯥꯟꯅꯩꯕ ꯁꯦ ꯈꯔ ꯆꯠꯊꯣꯛꯈꯤꯕꯗꯧꯅ ꯇꯧꯋꯤꯅꯦꯍꯦꯛ ꯍꯦꯛ
ꯎꯝ ꯑꯩꯈꯣꯏ ꯁ꯭ꯋꯥꯁꯦ ꯅꯦꯠꯋꯥꯛ ꯈꯔꯥ ꯅꯨꯡꯉꯥꯏ
ꯁꯥꯏꯁꯦ ꯅꯦꯠ ꯋꯥꯛ ꯈꯔꯥ ꯅꯨꯡꯉꯥꯏꯇꯕꯁꯨ ꯌꯥꯎꯋꯦ
ꯑꯩꯈꯣꯏꯒꯤ ꯑꯥ ꯑꯇꯣꯝꯕꯤꯗꯣ ꯉꯁꯤꯒꯤ
ꯄꯩꯈꯥ ꯔꯤꯖꯜ ꯑꯥꯎꯠ ꯇꯧꯔꯝꯗꯥꯏꯒꯤ ꯄꯦꯄꯔꯁꯤꯡꯗꯣ ꯑꯟꯁꯥꯔꯁꯤꯞꯇꯣ ꯇꯧꯕꯒꯤ ꯆꯦꯛꯀꯞ ꯇꯧꯕꯒꯤ ꯆꯠꯂꯨꯏꯌꯦ
ꯑꯣ
ꯂꯥꯛꯄꯥꯗꯤ ꯑꯗꯨꯝ ꯐꯖꯅ ꯐꯪꯉꯦ
ꯀꯃꯥꯏ ꯇꯧꯔꯕ ꯑꯗꯨꯗꯤ
ꯃꯣꯏꯒꯤ ꯔꯦꯟ ꯑꯣꯏꯅꯗꯤ ꯂꯥꯎꯊꯣꯛꯇ꯭ꯔꯤ ꯄꯤꯊꯣꯛꯇ꯭ꯔꯤ ꯑꯗꯨꯒ ꯃꯥꯒꯤ ꯑꯁꯣꯏ ꯑꯉꯥꯝꯃꯗꯤ
ꯁꯅꯤ
ꯑꯗꯨꯅꯕꯨ ꯐꯖꯅ ꯏꯔꯝꯃꯤ
ꯐꯖꯅ ꯏꯔꯝꯃꯦ ꯎ
ꯃꯉꯥꯒꯨꯝꯕ
ꯍꯣꯏ ꯑꯉꯥꯡ ꯍ
ꯎꯝ
ꯑꯗꯨꯗꯤ ꯀꯩꯁꯨ ꯀꯥꯏꯗꯦꯗ ꯑꯉꯥꯡ ꯑꯣꯏꯔꯤꯕꯅꯤꯅ
ꯃꯥꯅꯦ
ꯈꯔ ꯂꯩꯔꯒ ꯑꯗꯨꯝ ꯁꯨꯏ ꯁꯣꯏꯕꯅꯤ ꯁꯤꯗꯤꯩ ꯁꯨꯃꯥꯏꯅ ꯇꯧ ꯇꯥꯛꯑꯒ ꯑꯗꯨꯝ ꯈꯪꯉꯛꯄꯗ ꯁꯨꯝ ꯇꯧꯔ ꯇꯧꯔ ꯍꯩꯔꯛꯀꯅꯦꯕ
ꯃꯥꯅꯦ ꯍꯧꯖꯤꯀꯥꯟꯗꯤ ꯊꯥꯏꯅꯒꯤ ꯑꯩꯈꯣꯏꯒꯤ ꯄꯦꯔꯦꯟꯁꯁꯤꯡꯁꯤ ꯗꯔꯀꯥꯔ ꯑꯣꯏꯕꯗꯒꯤ ꯑꯉꯥꯡꯕ ꯄꯤꯛꯂꯤꯉ ꯃꯇꯝꯁꯤꯗ ꯌꯥꯝ ꯀꯟꯅꯝꯉꯥꯏꯁꯤꯗ ꯄ꯭ꯔꯦꯁ
ꯅꯨꯡꯉꯥꯏꯇ ꯄ꯭ꯔꯦꯁꯔ ꯍꯥꯏꯕꯗꯣ
ꯀꯗꯤꯒꯦꯌꯥ ꯇꯅꯔꯦ
ꯆꯗꯤꯔꯦ
ꯁꯨ ꯆꯟꯃꯦꯕ ꯇꯞ ꯇꯞꯅ ꯍꯩꯖꯔꯛꯀꯗꯧꯕꯅꯤ
ꯁꯇ ꯆꯄ
ꯎ
ꯎꯝ ꯅꯆꯥꯅꯨꯄꯥꯗꯤ ꯐꯅꯌꯥꯝ ꯆꯥꯎꯔꯝꯃꯅꯤ ꯀ꯭ꯂꯥꯁ ꯀꯌꯥ ꯀꯥꯔꯦ
ꯑ ꯆꯥꯎꯔꯦ ꯅꯨꯄꯥꯗꯣ
ꯄꯥ ꯑꯗꯨ
ꯑꯂꯦ
ꯎꯝ
ꯒꯦꯞ ꯂꯩꯈꯤꯕꯅ ꯃꯆꯟꯅꯨꯄꯤꯁꯤꯡꯅ ꯇꯝꯕꯗ ꯉꯥꯏꯔꯤ
ꯎꯝ
ꯌꯥꯝ ꯆꯥꯎ
ꯎꯝ
ꯁꯀꯨ ꯀ
ꯑꯗꯣ ꯏꯃꯨꯡꯗꯤ ꯍꯥꯟꯅꯒꯤ ꯑꯗꯨꯃꯥꯏꯅ ꯄꯨꯂꯞ ꯂꯩꯔꯤꯕ ꯀꯃꯥꯏꯅ ꯇꯧꯔꯤꯒꯦ ꯑꯉꯥꯡꯈꯩ
ꯎꯝꯈꯩ ꯃꯥꯕꯤ ꯍꯥꯏꯥꯏꯗꯣꯛꯂꯈ꯭ꯔꯦ
ꯅꯤꯤ ꯈꯥꯏꯗꯣꯛꯅꯈ꯭ꯔꯦ
ꯅꯗ ꯉꯗꯄꯥ
ꯎꯝ ꯑꯗꯨꯗ
ꯃꯇꯝ ꯃꯇꯝꯒꯤ ꯑꯍꯣꯡꯕ ꯍꯥꯏꯗ
ꯃꯥꯅꯦ ꯃꯥ ꯁꯨꯝ ꯄꯨꯟꯅ ꯂꯩꯕꯁꯦ ꯃꯇꯝ ꯃꯇꯝꯒꯤ ꯃꯇꯨꯡ ꯃꯇꯨꯡꯏꯟꯅ
ꯎꯝ
ꯃꯥꯏ ꯃꯥꯏ ꯉꯝꯅꯕ ꯍꯣꯠꯅꯔꯛꯄꯅꯤꯅ ꯄꯨꯂꯞ ꯐꯥꯖꯤꯜꯂꯨꯕꯁꯨ ꯌꯥꯗꯕ
ꯃꯥꯅꯦ
ꯎꯝ
ꯑꯗꯣ ꯑꯃ ꯌꯥꯏꯃꯒꯤ ꯌꯥꯏꯃꯗꯤ ꯃꯆꯥ ꯀꯌꯥ ꯁꯨꯈ꯭ꯔꯒꯦ
ꯃꯥꯏꯁꯨ ꯑꯉꯥꯡ ꯑꯅꯤꯅꯤ
ꯃꯥꯏꯁꯨ ꯑꯉꯥꯡ ꯑꯅꯤꯅꯤ
ꯌꯨꯝ ꯄꯥꯟꯕ ꯍꯥꯟꯕꯅꯤꯅ
ꯍꯟꯕꯅꯤꯅ
ꯑꯍꯟꯗꯣ ꯅꯨꯄꯤ ꯃꯆꯥꯅꯤ ꯍꯟꯗꯛ ꯀ꯭ꯂꯥꯁ ꯇꯦꯟ
ꯆꯥꯎꯔꯝꯃꯅꯤ
ꯆꯥꯎꯔꯦ ꯗꯛ ꯇꯦꯟ ꯀꯥꯔꯦ
ꯎꯝ
ꯄꯝꯆꯅꯤ ꯄꯥꯝꯆꯗꯣ ꯀ꯭ꯂꯥꯁ ꯁꯤꯛꯁ ꯀꯔꯦ ꯃꯥꯏꯗꯤ ꯆꯥꯎꯔꯦ
ꯎ ꯆꯥꯎꯔꯦ
ꯑ ꯑ ꯃꯥ ꯇꯅꯤ ꯃꯥꯗꯤ ꯅꯨꯄꯥ ꯃꯆꯥꯃ ꯑ
ꯑꯩꯈꯣꯏꯁꯨ ꯑꯗꯨꯝ ꯂꯩꯔꯤ ꯍꯥꯟꯅꯒꯤ ꯑꯗꯨꯝꯗ ꯉꯥꯍꯥꯛ ꯑꯩꯈꯣꯏꯁꯨ ꯗꯨꯀꯥꯟ ꯑꯃ ꯐꯝꯕꯒꯤ ꯃꯇꯝ ꯂꯦꯟꯐꯝ ꯑꯗꯨꯗ ꯑꯣꯏꯔꯦ ꯍꯥꯏꯇꯥꯔꯦ
ꯎꯝ
ꯑꯗꯨꯅ ꯎꯝ ꯅꯣꯡ ꯉꯥꯜꯂꯛꯄ ꯉꯜꯂꯤꯉꯩꯗꯒꯤ ꯑꯗꯨꯝ ꯊꯣꯡ ꯍꯥꯡꯉꯦ ꯑꯗꯨꯒ ꯍꯣꯔꯦꯟ ꯄꯨꯡ ꯃꯥꯄꯜ ꯇꯔꯥ ꯑꯗꯨ꯭ꯋꯥꯏꯐꯥꯎ ꯑꯗꯨꯝ ꯍꯥꯡꯉꯦꯕ
ꯎꯝ
ꯑꯗꯨꯅ ꯊꯕꯛꯇꯤ ꯀꯣꯝꯗ꯭ꯔꯦ ꯑꯗꯨꯝ ꯂꯩꯔꯦ ꯊꯕꯛ
ꯑꯗꯨꯗꯗꯤ ꯊꯑꯣꯏꯅ ꯂꯥꯛꯑꯣꯁꯨ ꯂꯥꯛꯇꯗꯤ
ꯍꯣꯏ
ꯍꯥꯏꯅꯤ ꯌꯥꯝꯅ ꯋꯥꯔꯨꯕ ꯅꯠꯇ꯭ꯔꯒꯁꯨ
ꯍꯣꯏ ꯎꯝ
ꯃꯥꯅꯦ
ꯑ ꯑꯩꯈꯣꯏꯁꯨ ꯑꯉꯥꯡꯈꯩ ꯁ꯭ꯀꯨꯜ ꯀꯥꯕ ꯍꯧꯔꯦ
ꯎꯝ
ꯑꯗꯨꯅ ꯁꯨꯇꯤ ꯊꯥꯔꯤꯉꯩꯗꯗꯤ ꯈꯔ ꯀꯣꯝꯃꯝꯃꯦ ꯑꯃꯨꯛ ꯍꯧꯔꯦ ꯆꯤꯟꯕ
ꯆꯤꯜꯂꯝꯃꯅꯤ
ꯎꯝ ꯁ꯭ꯀꯨꯜꯗꯤ ꯑꯅꯛꯄꯗ ꯑꯗꯨꯝ ꯇꯝꯕ꯭ꯔꯣ ꯑꯔꯥꯞꯄꯗ ꯊꯥꯕ꯭ꯔꯣ
ꯑꯣ ꯁ꯭ꯀꯨꯜꯁꯤ ꯌꯥꯝ ꯀꯟꯅ
ꯁꯀꯨꯜꯁꯤ ꯌꯥꯝ ꯀꯟꯅ
ꯑꯣ ꯑꯗꯨ ꯑꯗꯨꯅꯕꯨ ꯐꯔꯦ ꯚꯦꯟꯗ ꯆꯠꯄꯁꯦ ꯃꯇꯝ ꯌꯥꯝ ꯃꯥꯡꯉꯦꯕ
ꯍꯣꯏ ꯍꯣꯏ ꯐꯔꯦ ꯐꯔꯦ ꯇꯧꯔꯁꯤ
ꯍꯣ ꯍꯣ ꯍꯣꯏ